ꯍꯜꯂꯣ ꯇꯥꯕ꯭ꯔꯥ ꯂꯩꯁꯥꯕꯤ? ꯇꯥꯏꯌꯦ ꯀꯩꯗꯧꯔꯤꯅꯣ?
ꯑꯁ ꯁ ꯁꯂꯛ ꯀꯟꯅ ꯁꯦꯝꯃꯤ
ꯀ꯭ꯔꯤ ꯌꯦꯟꯁꯥꯡ ꯊꯣꯡꯗꯣꯏꯕ ꯀ꯭ꯔꯤ ꯌꯦꯟꯁꯥꯡ ꯆꯥꯗꯣꯏꯕ?
ꯉꯁꯤꯅ ꯁꯟꯁꯥ
ꯅꯨꯡꯉꯥꯏꯀꯣ ꯃꯤꯗꯤ ꯑꯍꯥꯎꯕ ꯅꯠꯇ꯭ꯔꯗꯤ ꯆꯥꯕ ꯌꯥꯗꯦ ꯍꯥꯏꯕꯖꯥꯠꯅꯤꯀ‌ꯣ
ꯆꯥꯒꯨꯝꯕꯁꯦ ꯆꯥꯗꯦꯕꯀꯣ ꯊꯣꯡꯕꯤꯗ꯭ꯔꯗꯤ꯫
ꯀꯥꯔꯤꯒꯤꯅꯣ
ꯊꯣꯡꯕꯤꯗꯗ꯭ꯔꯗꯤ ꯀꯃꯥꯏꯅ ꯆꯥꯗꯣꯏꯅꯣ ꯂꯩꯇ꯭ꯔꯗꯤ
ꯗꯤ ꯅꯠꯇꯦ ꯆꯥꯗꯦ ꯍꯥꯏꯕ ꯅꯠꯇ꯭ꯔ ꯊꯣꯡꯕꯤꯔꯁꯨꯅ
ꯉꯁꯤꯗꯤ ꯊꯣꯡꯕꯤꯔꯗꯤ ꯑꯗꯨꯝ ꯆꯥꯔꯅꯤꯗꯅ
ꯑꯥ
ꯉꯍꯥꯟꯋꯥꯏꯗꯤ ꯆꯥꯗꯦ ꯍꯥꯏꯕ
ꯎꯝ
ꯥꯆꯥꯔꯕꯣ
ꯆꯥꯔꯕ‌ꯣ ꯆꯥꯔꯦ ꯑ ꯆꯥꯗ꯭ꯔꯤ ꯐꯉ ꯑꯩ ꯀꯥꯎꯈ꯭ꯔꯃꯤ
ꯀꯩ ꯀꯩ ꯏꯟꯁꯥꯡ
ꯎꯁ‌ꯣꯏ ꯊꯣꯡꯕ ꯃꯥꯜꯂ‌ꯦ ꯉꯁꯤ
ꯑ ꯑꯥ ꯍꯣꯏ ꯉꯁꯥꯏ ꯑꯟꯇꯤ ꯍꯥꯏꯌꯦ
ꯍꯥꯏꯌꯦ ꯑꯣ
ꯍꯥꯎꯒꯅꯤ
ꯍꯥꯎꯒꯅꯤ
ꯎꯁꯣꯏ ꯍꯥꯎꯒꯅꯤ ꯑꯩꯒꯤꯁꯨ ꯊꯥꯔꯛꯑꯣ
ꯀꯃꯥꯏꯟ ꯊꯥꯗꯣꯏꯕ ꯊꯥꯕꯤꯒꯦ
ꯊꯥꯗꯤ ꯊꯥꯅꯤ ꯀꯃꯥꯏꯅ ꯂꯦꯜꯂꯒꯦ ꯉꯁꯤꯁꯦ ꯈꯪꯗ꯭ꯔꯤꯗ
ꯍꯥꯏꯔꯤ
ꯍꯥꯏꯗꯤ ꯀꯩꯀꯩ ꯇꯧꯔꯤꯅꯣ ꯍꯥꯏꯕ ꯗꯨ ꯈꯪꯗꯦꯕ ꯊꯕꯛ ꯊꯕꯛꯁꯨ ꯆꯠꯇꯕꯅꯤꯅ ꯑꯗꯨꯝ ꯂꯩꯌꯦ
ꯑꯣ ꯉꯁꯥꯏ ꯅꯣꯏ ꯁꯤꯡꯖꯨ ꯆꯥꯏ ꯍꯥꯏꯗꯥ
ꯀꯥꯏꯗ ꯍꯣꯏ
ꯍꯥꯎꯕ꯭ꯔꯣ
ꯕ꯭ꯔ‌ꯧ ꯍꯥꯎꯋꯦ
ꯑꯩꯁꯨ
ꯑꯩꯁꯨ ꯊꯥꯅꯤꯡ ꯆꯥꯅꯤꯡꯉ‌ꯦ
ꯑꯩꯈꯣꯏ ꯑꯟꯇꯤꯗ ꯀꯩꯅꯣ ꯊꯥꯔꯛꯑꯣ ꯍꯥꯏꯔꯒ ꯊꯥꯔꯛꯇꯦ ꯐꯣꯇꯣ ꯊꯥꯔꯛꯑꯣ ꯍꯥꯏꯔꯒ
ꯀꯥꯎꯈ꯭ꯔꯕ ꯃꯥꯜꯂ‌ꯦ ꯃꯥ
ꯑꯣꯏꯔꯝꯃꯅꯤ ꯅꯪ ꯀꯩꯗꯧꯉꯥꯏꯅꯦꯕ ꯌꯨꯝ ꯆꯠꯀꯗꯕꯗꯣ
ꯀꯗꯕꯗ‌ꯣ ꯍꯥꯏꯕ ꯉꯝꯗ꯭ꯔꯦ ꯃꯣꯏ ꯈꯣꯏ ꯍꯥꯏꯕ꯭ꯔꯥ ꯏꯅꯦ ꯈꯣꯏꯗꯣ
ꯍꯥꯏꯗꯦ ꯀꯅꯥꯁꯨ ꯍꯥꯏꯗꯦ ꯅꯪ ꯉꯔꯥꯡ ꯍꯥꯏꯕꯗꯨꯗ
ꯑ
ꯀꯅꯥꯁꯨ ꯍꯥꯏꯗꯦ
ꯎꯝ ꯎ
ꯉꯁꯥꯏ ꯑꯟꯇꯤ ꯏꯕꯥꯅꯤꯁꯨ ꯀꯣꯜ ꯇꯧꯕꯀꯣ
ꯑꯥ
ꯑꯗꯨꯒꯤꯅꯤꯗ
ꯍꯌꯦꯡꯗꯤ ꯀꯩ ꯊꯕꯛ ꯇꯧꯅꯤ
ꯁꯟꯗꯦꯀꯣ
ꯍꯣꯏ
ꯈꯪꯗꯦ ꯀꯃꯥꯏꯅ ꯇꯧꯔꯁꯤꯔ ꯄꯩꯁꯥ ꯊꯥꯕꯤꯔꯛꯑꯣ ꯑꯩ ꯀꯣꯏꯕ ꯆꯠꯀꯦ
ꯍꯥ
ꯄꯩꯁꯥ ꯊꯥꯕꯤꯔꯛꯑꯣ ꯑꯩ ꯀꯣꯏꯕ ꯆꯠꯈꯤꯒꯦ ꯆꯠꯄꯤꯒꯦ ꯅꯪꯒꯤꯗꯃꯛꯁꯨ ꯑꯩꯅ
ꯑꯁ ꯑꯁ ꯑꯁ ꯑꯁ ꯑꯩ ꯏꯇꯣꯝꯇ ꯆꯠꯆꯔꯒꯦ ꯑꯗꯨꯗꯤ
ꯇꯣꯝꯗꯗꯤ ꯅꯨꯡꯉꯥꯏ ꯇꯥꯕꯅꯤꯀꯣ
ꯑꯁ ꯉꯁꯤ ꯕꯤꯁ ꯁꯜꯂꯦ ꯑꯗꯨꯒ ꯍꯜꯂꯛꯑꯦ ꯍꯧꯖꯤꯛꯇ
ꯑ ꯐꯣꯠꯇꯣ ꯊꯥꯔꯛꯑꯣ
ꯐꯠꯇꯣꯗꯤ
ꯆꯤꯟ ꯊꯤꯅꯨ ꯑꯃꯒꯨꯝꯕꯗꯤ ꯂꯩꯔꯅꯤ ꯕꯦꯠ ꯆꯔꯒ ꯐꯣꯇꯣ ꯀꯥꯞꯇꯕ ꯃꯤ ꯂꯩꯇꯦ ꯂꯩꯁꯥꯕꯤꯗꯤ
ꯀꯩꯅꯣ ꯂꯩꯆꯕꯤ ꯑꯩ ꯑꯦꯟꯗ꯭ꯔꯣꯏꯗ ꯄꯥꯏꯔꯒ ꯀꯃꯥꯏꯅ ꯐꯣꯇꯣ ꯀꯥꯞꯇꯣꯏꯅꯣ
ꯑꯁ ꯊꯝꯃꯟꯗ꯭ꯔ ꯃꯤꯗꯤ ꯀꯩꯅꯣ ꯕ꯭ꯂꯦꯛ ꯑꯦꯟ ꯋꯥ꯭ꯋꯥꯏꯠꯁꯨ ꯀꯦꯃꯦꯔꯥ ꯂꯩꯔꯗꯤ ꯑꯗꯨꯝ ꯀꯥꯄꯅꯤ
ꯑꯗꯨꯝ ꯀꯞꯄꯦ ꯑꯗꯣ ꯎꯄꯥꯏ ꯂꯩꯇꯦ ꯉꯁꯤ ꯉꯁꯤ
ꯁꯤ ꯑ ꯏꯃꯥꯅꯕꯤꯉꯣꯟꯗ ꯂꯩꯔꯝꯅꯤ
ꯂꯩꯇꯦ ꯁꯝꯅ ꯁꯝ ꯌꯥꯗꯕꯒ
ꯑꯗꯨꯒ ꯑꯩꯁꯨ ꯁꯤꯒꯨꯝꯕ ꯀꯣꯏꯅꯤꯡꯕꯒꯤ ꯆꯠꯊꯣꯛꯍꯟꯅꯤꯡꯕꯅꯦꯕ
ꯂꯑꯣꯅꯦ
ꯂꯥꯛꯑꯣꯅꯦꯍꯦ ꯅꯪꯅ ꯂꯥꯛꯀꯅꯣ ꯍꯥꯏꯕ ꯅꯠꯇ꯭ꯔꯣ ꯉꯔꯥꯡꯗꯤ
ꯃꯄꯥ ꯀꯣꯏꯕꯒꯤ ꯗꯤ ꯌꯥꯏꯕꯀꯣ ꯑꯗꯨ ꯑꯣꯏꯔꯁꯨ ꯂꯩꯅꯤꯡꯉꯥꯏ ꯊꯕꯛ ꯇꯧꯅꯤꯡꯉꯥꯏꯗꯣ
ꯑꯩ ꯗꯣ ꯑꯗꯨꯗꯤ ꯇꯧꯒꯅ ꯍꯥꯏꯕ ꯂꯥꯏꯔꯤꯛ ꯐꯖꯅ ꯇꯝꯃꯒ ꯑꯦꯛꯖꯥꯝ ꯊꯥꯗꯣꯛꯑꯒ ꯍꯣꯏ ꯑꯗꯨꯗꯤ ꯑꯗꯨꯅꯦ
ꯇꯃꯣꯏꯅ
ꯃꯣꯏ ꯍꯥꯏꯗ ꯍ
ꯅꯠꯇ꯭ꯔꯒ ꯑꯣꯖꯥ ꯇꯧꯔ ꯂꯥꯛꯑꯣ
ꯍꯣꯏ
ꯍꯥ
ꯃꯐꯝꯗꯣ ꯊꯤꯕꯤꯌꯨꯕ ꯑꯣꯖꯥ ꯇꯧꯅꯤꯡꯉꯥꯏꯗꯣ ꯑꯩ ꯂꯥꯛꯀꯦꯕ
ꯑ ꯃꯐꯝꯗꯤ ꯂꯩꯔꯝꯒꯅꯤ ꯏꯀꯣꯏ ꯍꯣꯏ ꯊꯕꯛ ꯇꯧꯕꯗꯣ ꯑꯗꯨꯗꯁꯨ ꯂꯩꯔꯝꯒꯅꯤ
ꯑꯁ ꯃꯈꯣꯏꯒ ꯄꯨꯟꯅꯤꯡꯗꯦ ꯑꯩꯗꯤ
ꯑꯦꯍꯦ ꯍꯤ ꯍꯤ
ꯑꯩꯗꯤ ꯏꯁꯇ꯭ꯔꯦꯠ ꯑꯗꯨꯝ ꯕ꯭ꯔꯥꯏꯗ ꯂꯩꯇꯕꯅꯤꯅ
ꯎꯝ ꯍꯣꯏ ꯃꯥꯅꯦ ꯕ꯭ꯔꯦꯛ ꯂꯩꯇꯕ ꯃꯤꯁꯤꯡꯁꯦ ꯃꯤꯠ ꯄꯨꯨꯟꯗ ꯋꯥꯕꯅꯦ ꯑꯩꯁꯨ ꯈꯪꯉꯦꯕ ꯑꯩꯁꯨ ꯑꯗꯨꯃꯥꯏꯅ ꯇꯧꯕꯒꯤ
ꯇꯒꯤ ꯎꯝ ꯀꯩ ꯑꯇꯣꯞꯄꯗ ꯑꯗꯨꯝ ꯑꯦꯖꯦꯁ ꯇꯧꯕ ꯌꯥꯏ ꯑꯗꯨ ꯑꯣꯏꯔꯁꯨ ꯈꯨꯟꯒꯤ ꯃꯤ ꯆꯞ ꯃꯥꯟꯅꯕꯗꯤꯀꯣ ꯍꯥꯏꯩꯇꯕꯁꯤꯡꯗꯣ ꯃꯥꯅ ꯑꯗꯨꯃꯥꯏꯅ ꯍꯥꯏ ꯃꯥꯗꯤ ꯑꯗꯨꯃꯥꯏꯅ ꯇꯧꯋ ꯍꯥꯏꯗ ꯑꯣꯏꯔꯗꯤ ꯑꯩꯗꯤ ꯁꯥꯎꯗꯣꯏꯅꯤ ꯏ ꯀꯥꯗꯣꯏꯅꯤ ꯑꯩꯗꯤ ꯑꯗꯨꯒꯤ
ꯈꯪꯖꯩꯌꯦ ꯈꯪꯖꯔꯦ ꯑꯗꯣ ꯅꯃꯥꯟꯅꯕꯤꯁꯤꯡꯗꯤ ꯃꯄꯥꯟ ꯁꯛꯀꯦ ꯍꯥꯏꯕ꯭ꯔꯥ
ꯍꯥꯏꯕ꯭ꯔꯥ ꯃꯈꯣꯏꯗꯤ ꯆꯠꯈ꯭ꯔꯦ ꯑꯥ ꯑꯗꯨꯗꯣ ꯑꯩꯃꯥꯟꯅꯕꯤꯁꯤꯡꯗ ꯃꯈꯣꯏꯗꯤ ꯁꯤꯗ ꯌꯨꯝ ꯑꯗꯨꯝ ꯂꯩꯕꯅꯤꯅ
ꯎꯝ ꯃꯣꯏꯗꯤ
ꯍꯥꯏꯕ꯭ꯔ ꯕꯤꯖꯤꯅꯦꯁ ꯀꯨꯝꯕ ꯑꯗꯨꯝ ꯇꯧꯔꯒ ꯂꯩꯗ
ꯏꯁ ꯅꯨꯡꯉꯥꯏꯅꯦꯦꯍꯦ ꯏ ꯅꯅꯥꯁꯨ ꯇꯥꯞꯁꯤꯜꯂꯣꯅꯦꯍꯦ ꯑꯗꯨꯗꯤ
ꯀꯥꯡꯈꯜꯒꯨꯝꯕ ꯇꯨꯔꯒ ꯂꯩꯌꯦ ꯏꯃꯥꯟꯅꯕꯤ ꯑꯃꯗꯣ ꯂꯩ ꯂꯩꯅꯦꯈꯗꯤ ꯍꯥꯏꯔꯛꯑꯣ ꯑꯣꯗꯔ
ꯑꯩꯒꯤ ꯁ꯭ꯋꯥꯏꯗ ꯑꯣꯐꯥꯔ ꯂꯩꯅꯤ ꯑꯁꯦꯡꯕꯅꯤ ꯐꯤꯐꯇꯤ ꯄꯥꯔꯁꯦꯟ ꯑꯣꯐꯔ ꯂꯩꯔꯗꯤ ꯀꯪꯁꯥꯅꯤ ꯀꯩꯅꯣ ꯄꯥꯝꯃꯦ ꯀ꯭ꯔꯤꯃꯤ ꯀꯂꯔ ꯑꯩ ꯇꯦꯟ ꯄꯔꯁꯦꯟ ꯐꯤꯐꯇꯤ ꯄꯔꯁꯦꯟ ꯋꯥꯟ ꯄꯔꯁꯦꯟ
ꯋꯥꯟ ꯄꯥꯔꯁꯦꯟ ꯑꯣꯐꯔꯗꯤ ꯄꯥꯝꯖꯗꯦ
ꯑꯁꯦꯡꯕ ꯐꯤꯐꯇꯤ ꯄꯥꯔꯁꯦꯟ ꯍꯥꯏꯔꯗꯤ ꯃꯥꯒꯤ ꯃꯥꯡꯖꯕꯅꯤꯅ ꯑꯦ ꯉꯁꯤ ꯍꯥꯏꯔ ꯔꯥꯎꯃ ꯍꯥꯏ ꯃꯍꯔꯥꯎ ꯍꯥꯏꯒꯦꯔꯀꯥꯟꯗꯦ ꯑꯩꯒꯤꯖ ꯑꯃꯨꯛꯀ ꯑꯩꯒꯤ ꯏꯁꯇꯦ ꯚꯌꯨ ꯇꯧꯕ
ꯀꯩꯕꯥ
ꯑꯩꯒꯤ ꯑꯦꯛꯇꯣ ꯃꯨꯛꯀ ꯑꯩꯒꯤ ꯏꯁꯇꯦꯇꯁ ꯚ꯭ꯌꯨ ꯇꯧꯔꯝꯃꯦꯕ
ꯑꯠꯆꯥ ꯌꯥꯝ ꯑꯉꯥꯡ ꯑꯣꯏꯔꯤꯅ ꯃꯠꯇ
ꯈꯪꯗꯦ ꯑꯩꯗꯤ ꯂꯩꯁꯥꯕꯤ ꯐꯥ ꯈꯔ ꯖꯔ ꯈꯥꯜꯂꯒ ꯂꯩꯕꯅꯤ ꯑꯗꯨ ꯈꯪ
ꯑꯉꯥꯡ ꯑꯣꯏꯔꯦ ꯑꯉꯥꯡ ꯑꯣꯏꯔꯦ ꯑꯩꯈꯣꯏꯗꯤ ꯑꯗꯨꯒꯨꯝꯕꯒ ꯑꯝꯇ ꯈꯟꯗ꯭ꯔꯦ
ꯊꯧꯗ꯭ꯔꯤꯕ ꯅꯣꯢꯗꯤ
ꯐꯥꯎꯗꯦꯗꯥꯛ ꯇꯥꯟꯕꯨ ꯇꯥꯟꯁꯤꯂꯦ
ꯍ꯭ꯂ ꯍꯣꯏꯅꯗꯤ ꯑꯗꯨꯝ ꯇꯟꯗꯤ ꯇꯅ ꯑꯗꯨ ꯑꯣꯏꯔꯁꯨ ꯌꯥꯝ ꯅꯨꯡꯉꯥꯏꯕꯗꯣ ꯃꯥꯒꯤ ꯃꯤꯡ ꯎꯕꯗ
ꯔꯩꯆꯤ ꯅꯨꯄꯥ ꯀꯣꯏ
ꯉꯥꯒꯤꯗꯨ ꯍꯣꯏ
ꯑꯁ ꯑꯗꯨ ꯑꯗꯨꯝ ꯀꯣꯏꯔꯤꯕ꯭ꯔꯣ
ꯍꯣꯏ
ꯀꯩꯗꯣꯍꯦ ꯅꯪꯁꯨ
ꯎꯝ ꯑꯗꯨꯒꯤꯅꯦ ꯑꯩꯅ ꯆꯠꯊꯣꯛꯅꯤꯡꯕꯗꯣ ꯑꯗꯨꯝ ꯎ ꯍꯥꯔꯠ ꯕ꯭ꯔꯦꯛ ꯇꯧꯔꯁꯨ ꯀꯩꯝ ꯇꯧꯗꯕꯤ ꯊꯣꯛꯈ꯭ꯔꯗꯤ ꯃꯥꯏ ꯌꯥꯗꯕ꯭ꯔꯥ ꯍꯣꯏ
ꯃꯥꯁꯨ ꯅꯨꯄꯤ ꯑꯇꯣꯞꯄ ꯀꯣꯏꯔꯝꯅꯤꯗ
ꯀꯣꯏꯗꯦ ꯍꯥꯏ
ꯀꯣꯏꯗꯤꯌꯦ
ꯍꯣꯏ ꯑꯗꯨꯝ ꯑꯣꯏꯔꯗꯤ ꯐꯩ ꯑꯗꯨ ꯑꯣꯏꯔꯁꯨ ꯑꯩꯅ ꯀꯣꯏꯅꯥꯝ ꯑꯗꯨꯝ ꯀꯣꯏꯔꯗꯤ ꯑꯩꯗꯤ ꯌꯥꯗꯦ ꯍꯥꯏꯗꯤ ꯍꯣꯏ
ꯑꯗꯨ ꯅꯨꯄꯥꯗꯣ ꯅꯪꯒ ꯑꯗꯨꯝ ꯀꯣꯏꯔꯤꯕ꯭ꯔꯥꯅ ꯍꯪꯉꯦ ꯑꯗꯨ
ꯑꯩꯁꯨ ꯈꯪꯗꯦꯗ ꯍꯥꯏꯕ ꯀꯅꯥꯅꯣ
ꯃꯤꯅꯦꯃꯤ ꯍꯉꯛꯀꯅꯣ
ꯃꯤ ꯂꯣꯏ ꯈꯪꯉꯤ ꯀꯩꯅꯣ
ꯍꯣ
ꯈꯪꯉꯦ ꯀꯩꯗꯧꯕꯩ ꯈꯪꯉꯣꯏꯗꯣꯏꯅꯣ
ꯀꯃꯥꯏꯅ ꯈꯪꯕ꯭ꯔꯣ ꯃꯤꯁꯤꯡꯗꯤ
ꯈꯪꯗꯦꯗ ꯀꯃꯥꯏꯅ ꯈꯪꯉꯤꯅꯣ ꯑꯗꯨꯝ ꯈꯪꯉꯦ
ꯎꯝ
ꯍꯟꯗꯛꯁꯦ ꯅ꯭ꯌꯨꯁ ꯆꯞ ꯆꯥꯕꯅꯦ ꯑꯗꯨꯒ ꯑꯁ ꯑꯁꯤ ꯅꯨꯄꯥꯁꯨ ꯐ꯭ꯂꯔꯇꯤ ꯑꯣꯏꯕ ꯃꯥꯜꯂꯦꯀꯣꯅ ꯍꯥꯏꯌꯦ ꯑꯁ ꯑꯩꯅ ꯈꯪꯗꯦ ꯍꯥꯏꯕ
ꯍꯥꯏꯕ ꯑꯣ ꯑꯣ ꯁꯤꯗꯤ ꯍꯧꯔꯦꯟ ꯑꯩ ꯐꯖꯅ ꯇꯥꯏꯅꯗꯣꯏꯅꯤꯀꯣ
ꯑꯁ ꯑꯁ ꯑꯁ ꯇꯥꯅꯤꯡꯗꯦꯍꯦ ꯍꯣꯔꯦꯟ ꯑꯃꯨꯛꯀ ꯈꯟꯅꯔꯗꯤ ꯅꯕꯥꯟꯅꯤ
ꯍꯟꯗꯛꯇꯤ ꯈꯅꯔꯁꯨ ꯀꯩꯝ ꯏꯐꯦꯛ ꯇꯧꯗ꯭ꯔꯦꯗ ꯑꯩꯁꯦ
ꯍꯁ ꯈꯗꯤ ꯈꯟꯅꯒꯕ ꯃꯥꯜꯂꯦꯀꯣ
ꯃꯥꯜꯂꯦꯀꯣ ꯑꯗꯨꯝ ꯈꯅꯩꯗ ꯑꯩꯅ ꯑꯗꯨꯝ ꯍꯧꯔꯛꯄ ꯏ
ꯌꯥꯝ ꯅꯣꯏꯔꯝꯕꯅꯦ ꯃꯥꯁꯨ
ꯑꯁꯣ ꯒꯣꯂꯥꯏꯑꯅꯤ ꯈꯣꯏꯒꯤꯗꯤ ꯀꯩꯒꯤꯅꯣ ꯍꯦ ꯌꯥꯝꯗꯤ ꯋꯥꯡꯗꯕ ꯃꯥꯂꯤꯗ ꯌꯥꯏꯗ ꯃꯥꯒꯤ ꯍꯥꯏꯠꯗꯤ
ꯅꯪꯅ ꯅꯦꯝꯃꯟꯕꯒꯤ ꯃꯥ ꯋꯥꯡꯕ ꯃꯥꯟꯕ ꯑꯣꯏꯔꯝꯅꯤ ꯅꯠꯇ꯭ꯔ
ꯑꯣ ꯈꯪꯗꯦꯗ ꯑꯗꯨꯝ ꯌꯥꯏꯗ ꯅꯨꯄꯥꯒꯤꯗꯤ ꯑꯦꯚꯔꯦꯖ ꯅꯤꯗ ꯃꯥꯗꯤ
ꯍꯣꯔꯦꯟ ꯕꯣꯜ ꯌꯦꯡꯒꯗ꯭ꯔꯥ
ꯑꯩ ꯌꯦꯡꯗꯕ ꯌꯦꯡꯗꯦ ꯑꯗꯨꯝ ꯃꯨꯕꯤ
ꯁꯤ ꯁꯥꯟꯅꯒꯅꯤ ꯌꯦꯡꯁꯦ
ꯍꯝ ꯑꯩ ꯉꯔꯥꯡ ꯅꯣꯛꯅꯤꯡꯕꯗꯣ ꯑꯩ ꯏꯃꯥꯟꯅꯕ ꯏꯃꯥꯟꯅꯕꯅꯦ ꯀꯖꯤꯟ ꯕ꯭ꯔꯗꯔ ꯑꯃꯥꯒꯤ ꯏꯁꯇꯦꯇꯁꯇ ꯎꯕꯗꯣ ꯀꯔꯤꯔꯥ ꯑ ꯃꯥ
ꯀꯦꯊꯕꯒꯤ
ꯑ ꯔꯤꯚꯔ ꯔꯤꯚꯔꯒꯨꯝꯕ ꯆꯠꯄ ꯃꯥꯜꯂꯦ ꯁꯤ ꯀꯔꯤ ꯍꯥꯏꯕ꯭ꯔꯥ ꯈꯪꯗꯦ ꯀꯥꯎꯈ꯭ꯔꯦꯃꯨꯛ ꯃꯦꯁꯤꯒꯤ ꯍꯦꯇ ꯐꯦꯟꯁ ꯃꯦꯁꯤ ꯐꯦꯟꯁꯒꯤ ꯍꯦꯇꯔꯁꯤꯡꯒꯤ ꯄꯤꯅꯦ ꯍꯥꯏꯔꯒ ꯀꯔꯤꯅ ꯑꯗꯨꯃꯥꯏꯅ ꯊꯝꯕꯅꯦ ꯀꯥꯎꯈ꯭ꯔꯦ ꯑꯩ ꯍꯧꯖꯤꯛ ꯀꯦꯞꯁꯟꯗꯣ ꯐꯖꯅ
ꯐꯖꯅ ꯌꯦꯡꯉꯣ ꯌꯥꯗ꯭ꯔꯥ
ꯑꯁ ꯑꯩ ꯏꯅꯥꯎ ꯅꯨꯄꯤꯗꯣ ꯇꯨꯝ ꯃꯄꯅ ꯌꯥꯝ ꯅꯨꯡꯁꯤꯕꯅꯤꯀꯣ ꯃꯅꯝꯁꯨ ꯌꯥꯝ ꯅꯨꯡꯁꯤꯕ꯫ ꯅꯒ ꯊꯨꯃ ꯌꯥꯝ ꯀꯨꯏꯠ ꯎꯏꯌꯦꯦ ꯀꯩꯅꯣ ꯄꯦꯟꯗꯕꯅꯣ
ꯑꯗꯨꯏꯅꯦ ꯅꯝ ꯅꯝꯒ ꯇꯨꯝꯃ ꯍꯥꯏꯗꯣ ꯅꯅꯥꯛꯇ ꯇꯨꯝꯕꯗꯤ ꯂꯩꯇꯕꯅꯤꯅ ꯑꯆꯥ
ꯑꯗꯨꯝ ꯑꯩ ꯅꯥꯛꯇ ꯑꯗꯨꯝ ꯇꯨꯝꯕꯅꯦ ꯉꯔꯥꯡ ꯂꯥꯛꯇꯕꯒꯤꯅꯦ ꯑꯩꯁꯨ ꯀꯥꯎꯗꯕꯤꯒꯤ ꯉꯔꯥꯡꯗꯤ꯫
ꯅꯨꯡꯁꯤꯈꯣ ꯏꯕꯥꯅꯤ ꯈꯛꯇ ꯑꯗꯨꯗ ꯂꯩꯔꯝꯕꯗꯣ
ꯀꯝꯕꯗꯣ ꯑꯗꯨꯅꯤ ꯅꯨꯡꯉꯥꯏꯀꯣ
ꯍꯣꯏ ꯈꯨ ꯅꯨꯡꯉꯥꯏꯗꯣ ꯂꯩꯇ꯭ꯔꯦꯍꯦ
ꯃ ꯀꯁꯤ ꯀ ꯃ ꯂꯦ ꯃꯤ ꯌꯥꯃꯤ ꯇꯂ ꯂꯥꯛꯔꯅꯨꯀꯣ ꯑꯩꯁꯨ ꯍꯟꯗꯛ ꯑꯗꯨꯝ ꯂꯥꯛꯔꯗꯤ ꯁꯤꯗ ꯂꯩꯔꯔ
ꯑ ꯀꯦ ꯀꯅꯣ
ꯑꯗꯨꯝ ꯃꯤ ꯑꯃ
ꯍꯣꯏ ꯃꯤ ꯌꯥꯝꯅꯦꯀꯣ
ꯍꯣꯏ ꯑꯩ ꯌꯨꯝ ꯊꯤꯕꯤꯒꯦꯕꯥꯅꯤ ꯈꯛꯂ ꯂꯩꯅꯤꯡꯉꯥꯏ
ꯊꯤꯕꯤꯤꯌ ꯊꯤꯕꯤꯤꯌꯣ ꯑꯩ ꯁꯤ ꯂꯣꯏꯔꯒ ꯍꯣꯔꯦꯟ ꯑꯃꯨꯛꯀ ꯀꯣꯜ ꯇꯧꯔꯛꯑꯣꯀꯣ
ꯋꯥ